ꯅꯪ ꯊꯕꯛ ꯇꯧꯔꯣꯏꯀꯣ
ꯇꯧꯗꯦ
ꯑ ꯑ ꯑ
ꯃꯤꯅꯤ ꯇꯔꯕꯨꯣꯚꯔ ꯂꯕ
ꯇꯥꯏ ꯊꯣꯏꯅꯤ
ꯈꯉꯎꯗꯤꯌꯦ
ꯎꯝ
ꯃꯃ ꯆꯗꯣ ꯈꯪꯍꯧꯗꯦ ꯌꯥꯏꯅꯦ ꯑꯗꯨꯗꯤ ꯏꯕꯥꯅꯤ ꯁꯥꯔꯗꯤ ꯈꯪꯗꯦ ꯑꯁ ꯑꯦ ꯑꯩꯈꯣꯏ ꯁꯥꯕꯗꯤꯕ
ꯀꯅꯥꯒꯥ ꯕ
ꯇꯥꯃꯨꯒ
ꯅꯪ ꯃꯖ ꯀꯗꯥꯎꯗꯣꯩꯅꯣ
ꯑꯗꯨ ꯀꯩꯝ ꯇꯧꯋꯦꯗꯣ ꯎ ꯆꯥꯛꯂꯥꯛꯝꯕꯗꯤ ꯆꯥꯃꯗ
ꯏꯃꯥꯟꯅꯕꯤ ꯑꯃꯗꯣ
ꯑꯥ
ꯅꯪꯁꯦ ꯁꯨꯡꯇꯥ ꯊꯥꯅꯗꯕꯔꯣ
ꯊꯥꯟꯗꯦ
ꯎꯝ ꯅ ꯄꯩꯁꯥ ꯀꯌꯥꯃꯨꯛ ꯇꯥꯅ ꯂꯩꯈ꯭ꯔꯖꯥꯅ ꯍꯥꯏꯗꯣ
ꯎꯝ ꯀꯥꯎ
ꯁꯅꯤ ꯄꯨꯔꯣꯅ
ꯃꯥ ꯀꯩꯗꯧꯗꯣꯏꯅꯣ ꯈꯪꯗꯦꯅꯦ
ꯍꯥꯥ
ꯀꯔꯝ ꯀꯥꯟ ꯄꯨꯟꯁꯤꯒꯦ ꯈꯜꯂꯤꯅꯤ ꯀꯔꯝ ꯀꯥꯟ ꯄꯨꯟꯁꯤꯒꯦ ꯈꯜꯂꯤꯅꯦ
ꯕꯔꯗꯦ ꯖꯨꯂꯥꯏ ꯁꯤꯛꯁꯇꯤꯟꯗ ꯑꯣꯏꯔꯝꯃꯤ ꯀꯩꯅꯣ
ꯂꯀꯣ ꯂꯁꯤꯁꯤꯗ ꯑꯣꯏꯔꯅꯤ ꯑꯗꯨꯒꯥ ꯄꯨꯜꯋꯥ ꯈꯣꯡꯒꯦꯗ
ꯀꯅꯥꯒꯥꯔꯥ
ꯊꯕꯛ ꯌꯥꯝ ꯆꯤꯟꯕꯅꯤꯅ ꯃꯥꯜꯂꯤ
ꯁꯨꯛꯅꯂꯥ
ꯎꯝ ꯆꯁꯇꯅꯦ ꯅꯊ ꯇ꯭ꯔꯥ ꯃꯔꯤꯅ ꯅꯔ‌ꯣ
ꯁꯤꯛꯁꯇꯤꯟꯁꯦ ꯑꯩ ꯊꯕꯛ ꯀꯔꯤꯝ ꯂꯩꯇꯦꯀꯣ ꯂꯩꯇꯦ ꯂꯩꯕ꯭ꯔ ꯏꯇ
ꯎꯝ ꯃꯥ ꯑꯩ ꯀꯩꯅꯣ ꯇ ꯅꯠꯇꯦ ꯍꯥꯏ ꯑꯩ ꯇꯔꯥꯃꯔꯤ ꯅꯠꯇꯦ
ꯇꯥꯎꯗ
ꯑꯍꯥ
ꯀꯔꯣ
ꯊ
ꯅꯠꯇ
ꯑ ꯇ꯭ꯋꯦꯟꯇꯤ ꯋꯥꯟ ꯑꯩꯒꯤ ꯇ꯭ꯋꯦꯟꯇꯤ ꯋꯥꯟ ꯎꯝ
ꯁꯥꯟꯕꯤꯦ ꯁꯦ ꯅꯍꯣꯏꯣ ꯊꯔꯇꯤꯟ ꯂ ꯐꯣꯔꯇꯤꯟ ꯂ ꯐꯣꯔꯇꯤꯟ ꯅ
ꯐꯣꯔꯇꯤꯟ
ꯑꯝ
ꯃꯥꯅꯦ ꯀꯣ
ꯍ ꯄꯨ ꯌꯥꯥꯗ ꯌꯦꯁ ꯑ ꯅ ꯑꯗꯔ ꯑꯦꯣ ꯃꯣꯣꯔꯅꯣ ꯅꯈꯣꯟꯗꯣ ꯅꯥꯒꯦ ꯇꯣꯏꯗꯣ ꯈꯪꯗ꯭ꯔꯣ
ꯋꯥꯉꯥꯡꯍ
ꯀꯔꯤ
ꯋꯥꯉꯣ
ꯍꯝ
ꯋꯥ ꯈꯔ ꯉꯥꯡꯉꯛꯑꯣ ꯌꯥꯗꯔꯦꯕ
ꯀꯠꯇꯦ
ꯍꯥꯥ
ꯇꯔꯥꯃꯔꯤ ꯅꯠꯇ ꯍꯥꯏꯕꯗꯣ ꯑꯩ ꯇꯔꯥꯃꯔꯤ ꯅꯠꯇ ꯍꯥꯏꯕ
ꯇꯔꯣ
ꯅꯤꯐꯨ ꯃꯥꯊꯋ
ꯍꯦ ꯅꯨꯄꯤꯁꯦ ꯁꯨꯖꯟꯅꯗꯣꯏꯅꯤ ꯍꯧꯖꯤꯛ
ꯑꯩꯗꯤ ꯅꯤꯐꯨꯃꯥꯊꯣꯏ ꯅꯪꯒꯤ ꯌꯥꯡꯈꯩ ꯅꯤꯊꯣꯏꯔꯥ ꯅꯪ ꯌꯥꯡꯈꯩꯅꯤꯊꯣꯏꯔ ꯇꯔꯥꯅꯤꯊꯣꯏꯔꯥ
ꯀꯥꯏꯁꯦ ꯀꯥꯏ ꯊ ꯍꯣꯏ
ꯑꯠꯇ ꯌꯥ ꯀꯥꯏꯁꯨꯣꯏꯦ ꯌꯥꯡꯈꯩꯅꯤꯊꯣꯏ ꯃꯥꯂꯦ ꯅꯪꯒꯤꯗꯣ
ꯐ꯭ꯔꯥꯏꯁ ꯍꯣꯏ ꯇ꯭ꯔꯥꯏꯟꯁ ꯍꯣꯏ
ꯀꯃꯥꯏꯅ
ꯅꯪ ꯍꯣꯏ ꯇꯔꯥꯅꯤꯊꯣꯏꯗꯣ ꯑꯣꯟꯊꯣꯛ ꯑꯣꯟꯁꯤꯟ ꯁꯥꯟꯅꯧꯅꯦ
ꯅꯗꯤ ꯍꯦ ꯑꯩ ꯈꯪꯉꯦ ꯑꯩ ꯐꯣꯟꯗꯨꯁꯨ ꯍꯥꯞꯐꯧꯒꯅꯦ ꯌꯥꯡꯈꯩꯅꯤꯊꯣꯏꯅꯦ
ꯑꯧ ꯑ ꯌꯥꯡꯈꯩꯅꯤ ꯊꯣꯏꯏꯗꯤ ꯀꯔꯤ ꯌꯥꯡꯈꯩꯅꯤ ꯊꯣꯏꯏꯅꯣ ꯀꯨꯟ ꯃꯉꯥꯅꯣ ꯍꯥꯏꯅꯤꯡꯉꯤꯁꯦ
ꯃꯥ ꯌꯥꯡ ꯀꯨꯟ ꯃꯉꯥꯅꯦ ꯅꯪꯒꯤꯗꯤ
ꯍꯥꯏꯛꯅꯣ ꯃꯥꯗꯣ
ꯃꯥꯅꯦꯍꯦ ꯅꯪ ꯗꯤꯁꯦꯝꯕꯔ ꯀꯨꯟꯃꯉꯥ ꯅꯠꯇ꯭ꯔꯣ
ꯑꯩ ꯑꯁꯥꯡ ꯀꯣꯏꯏꯅ ꯈꯪꯅꯔꯄꯗꯨ ꯂꯣꯏꯔꯦ ꯂꯣꯏꯔꯦ ꯑꯩ ꯑꯩ ꯄꯥꯛꯅꯤꯡꯉꯦꯗ ꯁꯤꯃꯛ
ꯃꯥꯅꯦ ꯃꯥꯅꯦ ꯃꯥ ꯁꯦꯞꯇꯦꯝꯕꯔꯅꯤ ꯅꯪꯒ ꯑꯗ ꯑꯩꯒꯤ ꯊꯥꯗꯨꯅꯅꯦ ꯃꯥꯅꯦ ꯑꯩꯒꯤ ꯊꯥꯗꯣ ꯃꯥꯂꯦ
ꯍ ꯀꯂ ꯉ ꯁꯤ ꯅꯨꯄꯤꯤꯁꯦ
ꯍ ꯈꯠꯇꯣ ꯑꯣꯔ
ꯅꯪꯗꯤ ꯑꯗ ꯂꯩꯕꯅꯤꯅ ꯍꯥꯠꯄꯁꯨ ꯉꯝꯃꯣꯏ
ꯌꯥꯝ ꯐꯨꯅꯤꯡꯉꯦ ꯑꯩꯒꯤꯕꯨ ꯀꯥꯎꯔꯝꯕ ꯅꯪꯣ ꯀꯧꯅꯤꯡ ꯅꯣꯏꯅꯦ ꯂꯥꯛ
ꯃꯥꯅꯦꯍꯦ ꯅꯪꯅ ꯃꯨꯛ ꯑꯩꯉꯣꯟꯗ ꯁꯥꯟꯅ ꯁꯜꯂꯦ ꯇꫭꯏꯁꯦ ꯅꯪ ꯑꯩꯉꯣꯟ ꯁꯥꯟꯅ ꯁꯜꯂꯦ ꯇꫭꯏꯁꯦ
ꯇꯥꯔꯤꯛꯇ ꯅꯤꯡꯁꯤꯡꯗ꯭ꯔꯁꯨ ꯊꯥꯗꯕꯧꯗꯤ ꯅꯤꯡꯁꯤꯡꯕ ꯌꯥꯕ ꯕꯅꯤꯀꯣ ꯅꯪ
ꯑꯦ ꯁꯤꯗꯤ ꯌꯦꯠꯅꯕꯁꯦ ꯐꯠꯇ꯭ꯔꯣ ꯁꯤ ꯌꯦꯠꯅꯩꯁꯦ
ꯎꯝ ꯐꯩꯌꯦ ꯐꯩ
ꯑ ꯑꯗꯨꯅꯤ ꯒ꯭ꯌꯥꯟꯇ ꯇꯥꯎ ꯃ ꯖꯅꯋꯥꯔꯤꯅꯦ
ꯑꯣ ꯋꯥꯎ ꯌꯥꯝ ꯈꯪꯉꯦ
ꯈꯪꯉꯦ ꯑꯩꯕꯨ ꯑꯩꯕꯨ ꯀꯩꯅꯣ ꯑꯩꯕꯨ ꯐꯠꯇꯕꯤꯔꯣ ꯑꯩꯕꯨ ꯀꯃꯥꯏꯅ ꯅꯤꯡꯁꯤꯡꯉꯣꯏꯗ ꯗꯣꯏꯅꯣꯕ ꯅꯪꯒꯤꯗꯣ
ꯌꯥꯝ ꯊꯥꯒꯠꯆꯔꯤ ꯌꯥꯝ ꯊꯥꯒꯠꯆꯔꯤ ꯑꯩꯗꯤ ꯍꯧꯖꯤꯛ ꯉꯥꯛꯇꯪ ꯎꯝ ꯀꯩ ꯍꯥꯏꯅꯤ
ꯑꯩꯅ ꯐꯥꯒꯤ ꯇꯧꯕꯅꯦ ꯑꯩꯅ ꯐꯥꯒꯤ ꯇꯧꯕꯅꯦ
ꯎꯝ ꯅꯪꯒꯤꯗꫭ ꯇ꯭ꯔꯥ ꯃꯔꯤꯗꯤ ꯇ꯭ꯔꯥ ꯃꯔꯤꯔꫭ
ꯅꯠꯇꯦ ꯑꯩꯒꯤ ꯅꯤꯐꯨꯃꯊꯣꯏ
ꯅꯤꯐꯨꯃꯥꯊꫭꯏ ꯑꫭ ꯌꯥ ꯌꯥꯔꯦ ꯑꫭ ꯅꯤꯐꯨꯃꯥꯊꫭꯏꯗ ꯍꫭꯡꯖ ꯍꫭꯏ
ꯃꯥꯅꯤ ꯃꯥꯅꯤ ꯅꯤꯐꯨ ꯃꯥꯊꯣꯏꯅꯤ ꯑꯩꯒꯤ
ꯎꯝ ꯑꫭꯏꯔꯝꯃꯅꯤ ꯑꯗꯨꯗꯤ ꯑꯗꯨꯗꯤ ꯑꯗꯨꯗ ꯈꯪꯖꯜꯂꯒꯦꯀꯣ ꯅꯤꯐꯨꯃꯥꯊꯣꯏꯗ
ꯑꯩꯈꯣꯏ ꯁ꯭ꯋꯥꯏꯒꯤ ꯁꯪꯁꯥꫪꯁꯤꯗꯤ ꯎꯆꯦꯛꯁꯨ ꯄꯥꯏꯗꯣ ꯐꯖ ꯐꯖꯕ
ꯎꯝ
ꯅꯣꯏ ꯑꯗꯥꯏ ꯁꯪꯁꯥꯔꯤꯅ ꯐꯖꯔꯝꯅꯤꯗ
ꯈꫭꯏ ꯁꯥꯏ ꯁꯪꯁꯥꫪꯁꯦ
ꯎꯝ ꯄꯥꯡ ꯄꯥꯡꯒꯟꯅ ꯍꯦꯟ ꯇꯥꯕ꯭ꯔꯣ ꯃꯩꯇꯩꯅ
ꯃꯀꯣꯛꯇ ꯌꯦꯠꯄ ꯃꯤ ꯉꯥꯛꯇꯅꯦ ꯁꯤꯗꯗꯤ ꯄꯥꯉꯜꯅꯁꯨ ꯈꯔꯅꯗꯤ ꯏꯁꯣꯏ ꯁꫭꯏ
ꯑꯣ ꯃꯀꯣꯛ ꯌꯦꯠꯄ ꯉꯥꯛꯇ
ꯃꯀꯣꯛ ꯌꯦꯠꯄ ꯍꯥꯏꯁꯦ ꯀꯩꯅꯣꯗꯣ ꯈꯪꯉꯤꯗꯅ ꯇꫪꯕꯟ ꯑꯩꯅꯅꯦ ꯁꯅꯥꯒꯤ ꯀꯣꯅꯨꯡꯗ ꯆꯠꯄ ꯃꯇꯝꯗꯣ ꯈꯪꯕ꯭ꯔ
ꯎꯝ
ꯁꯅꯥꯏ ꯀꯣꯅꯨꯡꯗ ꯆꯠꯂꯨꯏꯗꯅ ꯑꯩꯗꯣ ꯑꯗꯨꯗ ꯐꯣꯇꯣ ꯅꯝꯕꯁꯨ ꯌꯥꯗꯦ
ꯀꯩꯒꯤ
ꯐꯣꯇꯣꯅ ꯃꯨꯜꯂꯤꯉꯤꯅꯦ ꯀꯛꯊꯠꯂꯤꯅꯤꯅꯦ ꯃꯣꯏꯅ ꯐꫭꯟ ꯃꯨꯜꯂꯒ
ꯀꯩꯒꯤꯅꯣ ꯍꯥꯏꯁꯤꯕꯣ ꯑꯗꯨꯗꯤ ꯇꯨꯃꯤꯟꯅ ꯀꯥꯞꯄꯦ
ꯁꯪꯉꯒ ꯂꯩꯌꯦꯕ ꯑꯗꯨꯗꯨꯅ ꯑꯀꯣꯏꯕꯗ ꯃꯤ ꯁꯪꯉꯒ ꯂꯩꯕ ꯑꯗꯨ ꯁꯪꯉꯨꯗꯨꯅ ꯐꯣꯟ ꯇꯨꯃꯤꯟ ꯇꯨꯃꯤꯟꯅ ꯐꯣꯇꯣ ꯀꯥꯞꯇ꯭ꯔꯗꯤ ꯐꯣꯇꯣ ꯀꯥꯞꯄꯗ ꯃꯨꯜꯂꯒ ꯑꯣ
ꯑꯣ ꯇꯨꯃꯤꯟꯅ ꯀꯥꯞꯄꯗꯤ ꯀꯥꯞꯄꯗꯤ ꯀꯥꯞꯄꯛꯄ꯭ꯔꯣ ꯇꯨꯃꯤꯟꯅꯗꯤ
ꯊꯣꯛꯄꯒꯤꯅꯤꯅ ꯑꯩꯅ ꯊꯥꯒꯠꯄꯗꯣ ꯑꯩꯒꯤ ꯑꯥꯏꯖꯤ ꯏꯁꯇꯣꯔꯤꯗ
ꯇꯨꯃꯤꯟꯅꯛ ꯑꯗꯨꯗꯤ ꯌꯥꯝ ꯂꯨꯖꯥꯅꯤꯅꯦ
ꯂꯨꯏꯌꯦ ꯗꯥꯎ ꯐꯔꯗꯤ ꯃꯣꯏꯅ ꯑꯅꯤ ꯑꯍꯨꯝ ꯀꯥꯞꯄꫭ ꯑꯗꯨꯒ ꯆꯠꯂꯣ ꯍꯥꯏꯕꯁꯨ ꯌꯥꯎꯋꯦ ꯅꯠꯇ꯭ꯔꯗꯤ ꯃꯨꯊꯠ ꯐꯣꯟꯗꫭ ꯃꯨꯜꯂꯦꯕ ꯑꯩꯈꯣꯏꯒꯤ ꯐꯣꯇꯣ ꯈꯔ ꯌꯥꯝ ꯀꯛꯈ꯭ꯔꯦꯕ ꯔꯤꯁꯦꯟꯂꯤ ꯗꯤꯂꯦꯠꯇꯒꯤ ꯂꯣꯏꯅ ꯀꯛꯊꯠꯇꯅ ꯃꯣꯏꯅ ꯈꯪꯕ꯭ꯔ ꯁꯥꯎ ꯁꯥꯎꯅꯤꯡꯒ꯭ꯔꯖꯅꯤ ꯇꯨꯃꯤꯟꯅ ꯀꯥꯞꯇ꯭ꯔꯗꯤ ꯌꯥꯗꯦ ꯍꯥꯏꯕꯅꯦ ꯃꯣꯏꯁ ꯑꯗꯨ ꯉꯥꯡꯉꯒ ꯆꯦꯡꯉꯧꯕ ꯎꯕ ꯉꯥꯡꯉ ꯂꯩꯔꯦ ꯑꯩ ꯊꯥꯒꯠꯄꯗꯨ ꯊꯥꯒꯠꯄ ꯊꯥꯒꯠꯄꯅꯤꯗ
ꯍꯧꯗꯦ ꯍꯧꯖꯤ ꯃꯃꯥ ꯅꯒꯤ ꯉꯛꯁꯝꯒꯤ ꯀꯤ ꯖꯒꯥꯗꯨꯣ ꯂꯣꯏ ꯃꯣꯠꯂꯦ
ꯑꯁ ꯁ ꯍꯥꯞꯈꯤꯕꯕ
ꯀꯨꯃꯔ ꯂꯅ ꯅꯔ ꯍꯗ꯭ꯔꯦ ꯑꯦ ꯉꯥꯎꯔꯤ ꯐꯩꯗ ꯑꯣꯏꯅꯣ ꯑꯩꯗꯣ ꯊꯥꯒꯠꯂꯤꯔ ꯑꯣꯏꯅꯣ
ꯑꯉꯧꯕ ꯉꯥ ꯈꯔ ꯑꯉꯧꯕ ꯉꯥ ꯑꯣꯏꯕ ꯉꯝꯕ ꯎꯝ ꯅ ꯍꯥꯎꯔꯕ꯭ꯔꯣ
ꯍꯥꯥ
ꯍꯥꯎꯔꯕ꯭ꯔꯣ ꯅꯪ ꯆꯥ ꯂꯣ
ꯄ ꯈꯥꯎꯋꯦ ꯀꯣ
ꯆꯕꯣ ꯆꯣ ꯍ ꯆꯥꯑꯣ
ꯁꯨꯝꯨꯝ ꯁꯨꯝ ꯀꯪ ꯊꯔꯦꯗꯔꯤꯁ
ꯀꯗꯤ ꯅꯣꯏꯕꯅ ꯑꯁꯅꯁꯨ ꯂꯣꯏ
ꯀꯁ ꯂ
ꯎꯝ ꯁꯥ ꯊ ꯄ ꯅ
ꯑ
ꯑꯩꯒ ꯉꯍꯕ ꯋꯥꯔꯤ ꯁꯥꯟꯅꯔꯝꯕ ꯅꯨꯄꯥꯗꯣ ꯑꯩꯒ ꯈꯠꯅꯈ꯭ꯔꯦꯤ ꯐꯣꯟꯗ ꯈꯠꯅ ꯊꯣꯛꯣꯛꯄꯅꯦ ꯏꯃꯥꯟꯅꯕꯤ ꯃꯦꯁꯦꯁ ꯊꯥꯍꯜꯂꯒ
ꯀꯩꯅ ꯀꯃꯑꯒ
ꯃꯣꯏ ꯂꯝꯗ ꯑꯩꯅ ꯁꯟꯗꯣꯛꯑꯝꯃꯦꯅ ꯍꯥꯏꯕ ꯈꯟꯅꯕ ꯃꯥꯅꯃ ꯑꯗꯨꯅꯦ
ꯀꯃꯥꯏ ꯍꯃꯥꯏ ꯍꯥꯏꯈꯤꯒꯦ
ꯎꯝ ꯃꯥꯁꯦ ꯅꯣꯡꯃ ꯏꯁꯇꯦꯇꯁ ꯔꯤꯄ꯭ꯂꯥꯏ ꯄꯤꯔꯛꯄ ꯑꯩꯉꯣꯟꯗ ꯍꯣꯁꯇꯦꯜ ꯂꯩꯇ꯭ꯔꯕꯣ ꯌꯨꯝꯍꯜꯂꯕꯣ ꯍꯥꯏꯔꯛꯄ ꯑꯣ ꯌꯨꯝꯍꯟ ꯗ꯭ꯔꯤꯕꯣ ꯅꯪ ꯑꯩꯅ ꯎꯝ ꯍꯟꯗ꯭ꯔꯤ ꯀꯩ ꯂꯩꯔꯒꯦ ꯑꯗꯨꯃꯥꯏꯅ ꯍꯜꯂꯦ ꯑꯗꯨꯗꯤ ꯃꯥꯗꯤ ꯔꯤꯄ꯭ꯂꯥꯏ ꯄꯤꯔꯛꯇ꯭ꯔꯦ
ꯎꯝ
ꯑꯗꯨꯗꯒꯤ ꯑꯩꯅ ꯅꯣꯡꯃ ꯃꯤꯁ ꯊꯥꯔꯦ
ꯃꯥꯏꯅ
ꯅꯨꯡꯗꯥꯡꯗ ꯑꯩꯁꯦ ꯑꯗꯨꯝ ꯍꯥꯏꯗꯕꯤ ꯂꯩꯔꯗꯤ ꯅꯨꯡꯉꯥꯏꯈꯔꯔꯣꯏꯗꯕ ꯑꯗꯨꯏ ꯍꯥꯏꯒꯦ ꯇꯧꯕꯅꯦ ꯅꯣꯏꯗ ꯀꯥꯏꯗ ꯑꯩꯅ ꯁꯟꯗꯣꯛꯑꯦꯅ ꯍꯥꯏ ꯃꯥꯜꯂꯦ ꯑꯗꯣ ꯑꯩꯅ ꯁꯟꯗꯣꯛꯑꯦꯁꯦ ꯅꯪꯁꯨ ꯌꯥꯅꯤꯡꯕ꯭ꯔꯣ ꯈꯣꯠꯄ꯭ꯔꯣ ꯑꯗꯨꯃꯥꯏꯅ ꯍꯥꯏꯔꯒ
ꯎꯝ
ꯎꯝ ꯑꯩꯅ ꯃꯦꯁꯦꯁ ꯊꯥꯔꯛꯄꯗꯣ ꯅꯪ ꯁꯤ ꯋꯥꯔꯤꯁꯦ ꯍꯥꯏꯅ ꯁꯤꯒꯤ ꯁꯥꯟꯅꯖꯦꯅ ꯊꯥꯔꯛꯄꯅꯗꯤ ꯆꯨꯝꯅ ꯕꯦꯠꯁꯃꯦꯠ ꯀ ꯅꯠꯇꯦ ꯆꯨꯝꯅ ꯍꯣꯏ ꯄꯨꯟꯕꯒꯤ ꯂꯦꯡꯒꯥ ꯑꯣꯏꯕꯒꯤ ꯑꯦꯟ ꯁꯤ ꯁꯤꯗ ꯌꯥꯎꯃꯤꯟꯅꯕꯒꯤ ꯄꯨꯟꯁꯦ ꯈꯣꯠꯁꯦ ꯑꯗꯨꯃꯥꯏꯅ ꯍꯥꯏꯕꯅꯤ ꯇꯨꯃ ꯍꯥꯏꯥꯏ
ꯎꯝ
ꯑꯗꯣ ꯑꯗꯨꯏ ꯋꯥꯗꯨ ꯅꯠꯇꯦ ꯑꯩꯅ ꯍꯥꯏꯁꯦ ꯑꯩꯅ ꯁꯟꯗꯣꯛꯑꯦꯗ ꯅꯪ ꯌꯥꯕ꯭ꯔꯥ ꯌꯥꯗꯕ꯭ꯔꯥ ꯍꯥꯏꯕ ꯍꯥꯏꯕꯅꯦ ꯈꯣꯄꯅꯦ ꯑꯗꯨꯃꯥꯏꯅ ꯇꯧꯔꯒ ꯈꯟꯅꯈ꯭ꯔꯦ
ꯋꯥ
ꯑꯗꯨꯒ ꯇꯥꯡ ꯇꯔꯥꯗ ꯏꯕꯥꯅꯤ ꯑꯃꯨꯛ ꯑꯦꯟ ꯁꯤ ꯖꯤꯒꯤ ꯇꯥꯁꯜꯂꯛꯑꯦ ꯑꯃꯨꯛ ꯏꯕꯥ ꯀꯅꯤ
ꯑꯁ
ꯑ ꯇꯦ ꯃꯇꯥꯖꯥꯏ ꯇ
ꯀꯃꯥꯏꯅ ꯇꯧꯗꯣꯏꯅꯣ ꯑꯗꯨ ꯚꯥꯏꯅ ꯆꯪꯕꯣ
ꯑꯩꯈꯣꯏ ꯃꯤ ꯃꯉꯥ ꯇꯥꯕꯅꯦ ꯅꯨꯄꯤ ꯑꯅꯤ ꯑꯃ ꯅꯨꯄꯥ ꯑꯍꯨꯝ ꯑꯃ ꯑꯣꯏꯕ ꯅꯨꯄꯤ ꯑꯅꯤꯗꯨꯗ ꯑꯩ ꯌꯥꯎꯔꯕ ꯈꯜꯂꯤꯅꯦ ꯑꯗꯨꯏ ꯃꯊꯥ ꯁꯥꯔꯤꯅꯦ
ꯎꯝ
ꯑꯁ ꯈꯪꯍꯧꯗꯦꯅꯦ ꯃꯇꯝꯁꯦ ꯃꯤꯅꯤꯠ ꯇꯔꯥꯃꯨꯛ ꯐꯥꯖꯤꯜ ꯂꯩꯔꯝꯃꯦ ꯑꯁꯤ ꯑꯣꯇꯣ ꯑꯣꯏꯅ ꯀꯛꯄꯅ ꯐꯕ꯭ꯔꯣ ꯃꯁꯥꯅ
ꯑꯩꯠ ꯀꯅ ꯍꯥꯏꯦ
ꯑꯣ ꯅ ꯅꯨꯁꯤꯠ ꯀꯁꯤꯁꯨ ꯑꯩꯈꯣꯏ ꯁ꯭ ꯍꯥꯏꯏꯁꯦ ꯑꯁꯦꯡꯕ ꯁꯤꯠꯂꯦ ꯑꯏꯪꯕ ꯁꯤꯠꯂꯦ ꯅꯣꯏꯗꯋꯥꯏꯁꯤꯗꯤ
ꯑꯁꯨꯡ ꯀꯥꯏꯅ ꯅꯨꯡꯁꯤꯠ ꯂꯥꯛꯄꯅ ꯍꯦꯟꯅ ꯁꯥꯏꯌꯦ
ꯑꯣ ꯎ ꯌꯥꯝ ꯍꯧꯗꯕ
ꯎ ꯌꯥꯝ ꯍꯧꯋꯦ ꯑꯗꯨ ꯎ ꯆꯤꯡꯉꯩꯇꯕꯅꯤꯅ ꯀꯩ ꯍꯥꯏꯅꯤ ꯕꯥꯅꯤ ꯁꯅ ꯀꯁꯤꯔꯣꯁꯅ ꯑꯁꯔꯣ
ꯁꯥꯖꯦ ꯁꯥꯖꯦ
ꯎꯪ ꯇꯝ ꯇ ꯍꯔꯣꯏꯣꯏ
ꯇꯧꯔꯣꯏ ꯉꯍꯥꯛ ꯉ ꯋꯥꯠꯂꯤꯕ ꯉꯥꯏꯍꯥꯛ ꯋꯥꯠꯂꯤꯕ ꯇꯧꯒꯗꯕ
ꯎꯝ ꯎꯝ ꯑꯗꯨꯗꯤ ꯇꯧꯔꯛꯀꯦꯔꯣ ꯑꯃꯨꯛꯀ
ꯌꯦꯁ ꯍꯣꯏ
ꯑꯣ ꯍ ꯍ ꯍ
ꯎꯝ
ꯍ ꯇꯣ
ꯎꯝ
ꯑ